ꯍꯜꯂꯣ ꯍꯜꯂꯣ ꯏꯆꯦ ꯑꯥꯎ ꯇꯥꯏꯌꯦ ꯏꯆꯦ ꯑꯥ ꯅꫭꯏ ꯅꯨꯡꯉꯥꯏꯔꯤꯕꯣ ꯀꯃꯥꯏꯅ ꯇꯧꯔꯤꯒꯦ
ꯅꯨꯡꯉꯥꯏꯔꯤ ꯍꯥꯏꯇꯥꯝꯅꯤꯅꯦ
ꯑꯣ ꯑꯗꯣ ꯉꯁꯤꯁꯤꯕꯨ ꯀꯃꯥꯏ ꯀꯃꯥꯏ ꯇꯧꯔꯒ ꯃꯇꯝ ꯂꯦꯜꯂꯤꯒꯦ ꯏꯆꯦꯕꯨ
ꯁꯤꯁꯤꯗꯤ ꯑꯩꯒꯤ ꯅꯨꯡꯇꯤꯒꯤ ꯑꯗꯨꯝ ꯇꯧꯕ ꯊꯕꯛꯁꯤꯡꯗꯣ ꯇꯧꯔ ꯂꯦꯜꯂ ꯀꯔꯤꯅꯣ ꯑꯩꯒꯤ ꯌꯦꯟ ꯈ꯭ꯔ ꯂꯣꯏꯕꯗꯣ ꯅꯣꯉꯥꯟꯕꯗꯒꯤ ꯍꯦꯛ ꯍꯧꯒꯠꯂꯛꯄꯗꯒꯤ ꯆꯥꯒꯦ ꯊꯛꯀꯦ ꯆꯥꯒꯦ ꯊꯛꯀꯦꯖꯤꯅ ꯍꯥꯟꯅ ꯍꯧꯗꯣꯔꯛꯑꯦ ꯃꯈꯣꯟ ꯃꯌꯥꯝꯁꯤꯅ ꯑꯗꯩꯗꯤ ꯍꯦ ꯌꯦꯟꯁꯤꯡꯁꯤꯗꯤ ꯆꯥꯛ ꯂꯥꯝꯃ ꯂꯥꯜꯂꯦ ꯍꯥꯏꯅ ꯃꯆꯤꯟꯖꯥꯛ ꯄꯤꯖꯔꯒꯦ ꯍꯥꯏꯅ ꯑꯗꯨꯝ ꯍꯧꯒꯠꯂꯦ ꯉꯟꯇꯥꯅ ꯑꯗꯒꯤ ꯑꯗꯨ ꯍꯧꯒꯠꯂꯒ ꯃꯣꯏꯒꯤ ꯃꯆꯤꯟꯖꯥꯛꯁꯤꯡꯁꯦ ꯂꯣꯏꯅ ꯍꯥꯞꯄꯤꯔꯦ ꯃꯥꯒꯤ ꯃꯥꯒꯤ ꯃꯆꯤꯟꯖꯥꯛꯀꯤ ꯑꯣꯀꯣꯟ ꯆꯤꯟ ꯑꯥ ꯍꯥꯏꯗꯤ ꯃꯥꯒꯤ ꯄꯥꯇ꯭ꯔꯗꯣ ꯑꯁ ꯑꯗꯨ ꯍꯥꯞꯄꯁꯤꯁꯨ ꯋꯥꯏꯅꯦꯍꯦ ꯄꯥꯠꯇ꯭ꯔꯥꯗꯨꯁꯨ ꯃꯆꯥ ꯃꯆꯥ ꯃꯆꯥ ꯃꯆꯥ ꯃꯣꯏ ꯌꯥꯡꯈꯩꯃꯨꯛꯅꯤꯗꯅ ꯄꯥꯠꯇ꯭ꯔꯗꯣ ꯑꯗꯒꯤꯗꯤ ꯍꯥꯏꯗꯤ ꯃꯆꯤꯟꯖꯥꯛꯁꯦ ꯕꯣꯔꯥ ꯑꯃꯅꯦꯕ ꯂꯣꯏꯔꯤꯖꯦ ꯑꯌꯨꯛ ꯉꯍꯥꯛꯇꯪꯁꯤꯗ ꯑꯗꯨꯅ ꯁꯥꯇ꯭ꯔ ꯃꯁꯥꯁꯤꯡꯁꯤꯗ ꯕꯥꯇꯤꯟ ꯈ꯭ꯔ ꯆꯥꯎꯕꯝꯁꯤꯗ ꯀꯣꯠꯂ ꯀꯣꯠꯂꯒ ꯃꫭꯏ ꯁꯤꯡꯗꯨ ꯊꯟꯅ ꯊꯟꯅ ꯇꯕꯛ ꯑꯃꯨꯛ ꯍꯥꯞꯄꯤꯔꯦ
ꯎꯝ
ꯑꯗꯨ ꯍꯤꯕ ꯂꯣꯏꯕꯗꯒꯤꯗꯤ ꯑꯃꯨꯛ ꯏꯁꯤꯡ ꯑꯃꯨꯛ ꯗꯔꯀꯥꯔ ꯂꯩꯕꯅꯤꯅ ꯏꯁꯤꯡꯗꯨꯁꯨ ꯑꯃꯨꯛ ꯃꯥ ꯄꯥꯠꯇ꯭ꯔꯗꯨꯖꯨ ꯀꯨꯟꯊ꯭ꯔꯥ ꯃꯨꯛꯅꯤꯗꯣ ꯏꯁꯤꯡ ꯃꯌꯥꯝꯗꯣ ꯑꯃꯨꯛ ꯑꯃꯝ ꯑꯃꯝꯇꯪ ꯍꯣꯜꯂꯦ ꯃꯣꯏꯒꯤ ꯊꯛꯅꯕ ꯇꯣꯉꯥꯟꯅ ꯊꯝꯕꯗꯨꯗꯒꯤ
ꯎꯝ
ꯑꯗꯨ ꯍꯣꯟꯕ ꯂꯣꯏꯔꯒ ꯃꯊꯤ ꯃꯌꯨꯡꯁꯤꯗꫭ ꯑꯃꯨꯛ ꯍꯥꯏꯗꯤ ꯃꯊꯤ ꯇꯥꯕꯁꯤꯡꯗꯣ ꯋꯥꯏꯒꯤ ꯃꯊꯛꯇ ꯑꯗꯨꯁꯤꯡꯗꯣ ꯑꯃꯨꯛ ꯂꯧꯊꯣꯛꯄꯤꯔꯦ
ꯎꯝ
ꯑꯗꯨꯃꯥꯏꯅ ꯂꯧꯊꯣꯛꯄꯤꯕ ꯂꯣꯏꯕꯗꯩ ꯇꯤ ꯃꯣꯏꯁꯦ ꯆꯥꯗꯅ ꯊꯛꯇꯅ ꯅꯨꯡꯉꯥꯏꯅ ꯂꯩꯔꯦ
ꯎꯝ
ꯑꯗꯨ ꯂꯣꯏꯕꯗꯒꯤꯗꯤ ꯑꯩꯁꯨ ꯏꯔꯨꯖ ꯃꯥꯏ ꯊꯥꯗꯅ ꯃꯥꯏ ꯃꯤꯠ ꯁꯦꯡꯗꯣꯛꯇꯅ ꯇꯧꯕ ꯂꯣꯏꯔꯒ
ꯎꯝ
ꯇꯟ ꯈꯔ ꯆꯥꯁꯜꯂꯦ ꯇꯟ ꯈꯔ ꯂꯧꯔꯒ ꯑꯩꯈꯣꯏꯁꯤꯒꯤꯗ ꯇꯟꯍꯧꯕꯤ ꯑꯃ ꯂꯩꯌꯦ ꯃꯥꯒꯤ ꯇꯟꯗꯣ ꯌꯥꯝ ꯍꯥꯎꯋꯦ ꯑꯩꯈꯣꯏꯒꯤ ꯑꯂꯨꯒ ꯃꯪꯒꯟꯒ ꯑꯥ ꯇꯨꯑ ꯉꯧꯕꯣꯏ ꯁꯣꯛ ꯇꯧꯕꯣꯏ ꯇꯧꯕ ꯍꯥꯏꯇꯥꯔꯦ ꯃꯥꯒꯤ ꯇꯟꯗꫭ ꯌꯥꯝ ꯍꯥꯎꯋꯦ ꯑꯩꯗꯤ ꯃꯥꯒꯤ ꯇꯟꯗꯣ ꯅꯨꯡꯇꯤꯒꯤ ꯆꯥꯏ ꯑꯗꯨꯗꯨꯅ ꯑꯗꯨꯗꯣ ꯑꯅꯤꯃꯨꯛ ꯂꯧꯔꯒ ꯆꯥꯥꯁꯜꯂꯦ ꯑꯗꯨꯒ ꯑꯗꯨ ꯂꯣꯏꯕꯗꯩꯗꯤ ꯉꯥꯏꯍꯥꯛ ꯄꯣꯊꯥꯔꯦ ꯍꯥꯏꯗꯤ ꯌꯦꯟꯒꯤ ꯁꯦꯕꯥ ꯇꯧꯕꯁꯤꯁꯨ ꯋꯥꯏꯅꯦ
ꯍꯣꯏꯅꯦ ꯏꯆꯦ ꯅꯣꯡꯖꯨ ꯖꯤꯕꯅꯤꯅ ꯁꯦꯕꯤ ꯁꯦꯕꯥ ꯇꯧꯗ꯭ꯔꯗꯤ
ꯃꯣꯏꯁꯤꯅ ꯑꯃꯨꯛ ꯆꯥꯎꯔꯒ ꯄꯩꯁꯥ ꯑꯣꯟꯗꯣꯔꯤꯕꯅꯤꯗꯣ
ꯎꯝ
ꯑꯩꯈꯣꯏꯒꯤ ꯍꯤꯡꯅꯕ ꯍꯣꯠꯅꯕꯁꯤꯗ ꯃꯣꯏꯒꯤ ꯃꯄꯥꯟ ꯇꯥꯡꯉꯤꯅꯤꯅꯦ ꯑꯩꯈꯣꯏꯅ ꯄꯥꯡꯒꯜꯅ ꯄꯨꯊꯣꯛꯆꯔꯒ ꯑꯗꯩꯗꯤ ꯉꯥꯏꯍꯥꯛ ꯄꯣꯊꯥꯔꯒꯗꯤ ꯆꯥꯛ ꯏꯁꯤꯡ ꯊꯣꯡꯕ ꯃꯇꯝ ꯑꯃꯨꯛ ꯌꯧꯔꯑꯦ ꯆꯥꯛ ꯏꯁꯤꯡ ꯑꯃꯨꯛ ꯊꯣꯡꯉꯦ ꯉꯁꯤꯗꯤ ꯀꯌꯥꯝ ꯍꯥꯎꯒ꯭ꯔꯦ ꯈꯨꯠꯅ ꯊꯣꯡꯕꯒꯤꯔ ꯈꯪꯗꯦ ꯀꯩꯅꯣ ꯊꯣꯡꯕ ꯑꯩꯅ ꯁꯧꯒ꯭ꯔꯤ ꯑꯃ ꯇꯧꯔꯦ ꯑꯗꯨꯒ ꯀꯥꯡꯒꯧ ꯑꯃ ꯇꯧꯔꯦ ꯊꯥꯡꯖꯤꯡ ꯑꯃ ꯐꯖꯅ ꯃꯦꯠꯄꯅꯤ
ꯑ ꯑꯗꯨꯗꯤ ꯌꯥꯝ ꯍꯥꯎꯕ ꯃꯊꯦꯜꯅꯤꯅꯦ ꯏꯆꯦ
ꯍꯧꯖꯤꯛ ꯁꯥꯕ ꯃꯇꯝꯁꯤꯗ ꯃꯣꯏꯁꯦ ꯌꯥꯝ ꯆꯥꯅꯩꯅꯦ ꯑꯗꯨꯗꯣ ꯃꯣꯏꯒꯤ ꯃꯥꯒꯤ ꯃꯊꯦꯜꯁꯤꯡꯁꯦ ꯂꯥꯡꯅꯕ ꯍꯣꯠꯅꯕꯗ ꯍꯥꯏꯗꯤ ꯌꯦꯡ ꯁꯔꯤ ꯁꯧꯒ꯭ꯔꯤ ꯑꯃꯨꯛ ꯊꯣꯡꯗꯣꯏꯅꯤ ꯊꯕꯛꯁꯦ ꯑꯗꯒꯤꯗꯤ ꯀꯥꯡꯒꯧ ꯑꯃꯨꯛ ꯉꯧ ꯀꯥꯡꯒꯧꯗꯨꯒꯤ ꯃꯌꯥꯟꯁꯤꯡꯗꯣ ꯑꯃꯨꯛ ꯁꯦꯝꯗꯣꯔꯤꯅꯤꯗꯣ ꯂꯥꯐꯨ ꯊꯔꯣ ꯉꯧꯇꯧ ꯕꯖꯥꯔꯗꯒꯤ ꯂꯐꯨ ꯊꯔꯣ ꯑꯃ ꯂꯧꯔꯨꯕꯅꯤ ꯍꯧꯖꯤꯛꯁꯦ ꯂꯐꯨ ꯊꯔꯣꯗꯤ ꯑꯗꯨꯝ ꯌꯥꯝ ꯄꯥꯛ ꯆꯥꯎꯗꯕꯗꯨꯗ ꯂꯨꯄꯥ ꯌꯥꯡꯈꯩ ꯍꯨꯝꯐꯨ ꯑꯗꯨꯝ ꯄꯤꯅꯦ
ꯍꯣꯏ ꯇꯥꯡꯅꯔꯦ ꯍꯥꯏꯗꯤ ꯍꯧꯖꯤꯛꯁꯦ ꯏꯆꯦ ꯂꯐꯨ ꯊꯔꯣꯁꯦ ꯌꯥꯝ ꯄꯥꯟꯅꯕ ꯃꯇꯝ ꯑꯣꯏꯦ
ꯑꯗꯨꯒꯤꯔ ꯈꯪꯗꯦꯅꯦ ꯂꯐꯨ ꯊꯔꯣꯗꯣ ꯆꯥꯅꯤꯡꯕꯗꯅ ꯇꯥꯡꯉꯁꯨ ꯇꯥꯡꯅ ꯑꯗꯨꯝ ꯂꯧꯔꯦ ꯑꯗꯨꯗꯣ ꯑꯃꯨꯛ ꯁꯦꯝꯃꯦ ꯑꯗꯒꯤ ꯃꯪꯒꯟꯗꯣ ꯈꯔ ꯂꯧꯔꯛꯑꯦ ꯑꯗꯨꯒ ꯊꯥꯎ ꯈꯔ ꯅꯝꯂꯞ ꯇꯧꯔꯒ ꯃꯥꯗꯣ ꯐꯖꯅ ꯉꯧꯕꯅꯦ ꯑꯩꯅ ꯑꯗꯒꯤꯗꯤ
ꯊꯥꯡꯖꯤꯡꯗꯨꯁꯨ ꯑꯃ ꯂꯩꯔꯛꯑꯦ ꯊꯥꯡꯖꯤꯡꯗꯨꯁꯨ ꯑꯩꯈꯣꯏꯒꯤ ꯂꯣꯂꯥꯡ ꯍꯥꯏꯕ꯭ꯔꯥ ꯀꯩꯅꯣ ꯌꯥꯝ ꯍꯥꯎꯕ ꯃꯇꯣꯡ ꯌꯥꯝ ꯌꯥꯎꯕꯗꯣ ꯍꯥꯏꯗꯤ ꯕꯣꯔꯣ ꯕꯣꯔꯣ ꯂꯥꯎꯗꯕꯗꯣ ꯆꯛ ꯆꯛ ꯂꯥꯎꯔꯒ ꯌꯥꯝ ꯍꯥꯎꯕ ꯃꯇꯝꯗ‌ꯣ ꯑꯗꯨꯃꯥꯏꯅ ꯇꯧꯋꯦ ꯂꯣꯂꯥꯡꯅꯦ ꯍꯥꯏꯌꯦ ꯃꯣꯏꯅ ꯌꯣꯟꯕ ꯃꯤꯗꯨꯅ ꯑꯩꯅ ꯍꯥꯎꯗꯧꯕ ꯈꯟꯕꯤꯔꯛꯑꯣꯅ ꯍꯥꯏꯕꯗꯨꯗ ꯃꯥꯅ ꯑꯗꯨꯗꯣ ꯑꯃꯒ ꯈꯟꯕꯤꯔꯛꯑꯦ ꯑꯗꯒꯤ ꯑꯗꯨꯗ‌ꯣ ꯎꯃꯣꯔꯣꯛ ꯑꯇꯦꯛꯄꯗꯨꯒ ꯃꯣꯔꯣꯛ ꯁꯥꯔꯞ ꯇꯧꯅ ꯑꯃ ꯃꯦꯠꯂꯦ
ꯑꯣ
ꯑꯁ ꯉꯁꯥꯏꯒꯤ ꯋꯥꯔꯨꯕꯒ ꯌꯦꯟꯒꯤ ꯁꯦꯕꯥ ꯇꯧꯔꯨꯕꯩ ꯋꯥꯔꯨꯕꯒ ꯆꯥꯛꯇꯤ ꯐꯖꯅ ꯆꯪꯉꯦ ꯁꯧꯒ꯭ꯔꯤꯗꯨꯒ ꯀꯥꯡꯍꯧꯗꯨꯒ ꯃꯣꯔꯣꯛ ꯃꯦꯠꯄꯗꯨꯒ
ꯎꯝ
ꯑꯗꯨ ꯆꯥꯛꯁꯤꯡꯗꯨ ꯆꯥꯕ ꯂꯣꯏꯔꯒ ꯐꯤꯔꯣꯜ ꯈꯔ ꯃꯣꯠꯄ ꯂꯩꯌꯦꯅ ꯐꯤꯔꯣꯟꯁꯤꯡꯗꯣ ꯑꯃꯨꯛ ꯈꯔ ꯁꯨꯠꯗꯣꯛꯑꯦ ꯅꯨꯡꯁꯥ ꯍꯧꯖꯤꯛꯀꯤ ꯈꯔ ꯊꯦꯡꯅ ꯐꯤꯔꯣꯟꯁꯦ ꯁꯨꯔꯁꯨ ꯑꯗꯨꯝ ꯀꯪꯉꯦꯕ ꯍꯥꯏꯗꯤ ꯀꯥꯂꯦꯟ ꯃꯇꯝꯅꯤꯅꯅꯦ ꯃꯇꯝꯁꯦ ꯁꯥꯡ ꯁꯥꯒ ꯁꯥꯕꯒ ꯑꯗꯨꯒ ꯅꯨꯃꯤꯠ ꯇꯥꯕꯁꯤꯁꯨ ꯊꯦꯡꯅ ꯇꯥꯕꯅꯤꯅ ꯃꯉꯥꯜꯒꯤ ꯃꯇꯝꯁꯦ ꯁꯥꯡꯕꯅꯤꯅ ꯐꯤꯔꯣꯜꯁꯦ ꯑꯗꯨꯝ ꯀꯪꯉꯦ ꯄꯨꯡ ꯑꯃ ꯄꯨꯡ ꯄꯨꯡ ꯑꯅꯤ ꯑꯗꯨꯋꯥꯏꯗ ꯐꯤ ꯁꯨꯕꯁꯦ ꯅꯨꯡꯗꯥꯡ ꯋꯥꯏꯔꯝꯗ ꯑꯗꯨꯝ ꯀꯪꯉꯦꯅꯦ ꯍꯧꯖꯤꯛꯀꯥꯟꯁꯦ ꯌꯥꯝ ꯁꯥꯕꯩꯔꯥ ꯈꯪꯗꯦ
ꯑꯩꯈꯣꯏꯁꯦ ꯁꯥꯕꯒꯤ ꯆꯥꯡꯁꯦ ꯍꯦꯟꯀꯠꯂꯛꯑꯕꯅꯤꯅ
ꯑꯗꯨꯃꯥꯏꯅ ꯇꯧꯗꯅ ꯐꯤꯔꯣꯜ ꯈꯔ ꯁꯨꯗꯣꯛꯑꯦ ꯐꯤꯔꯣꯜ ꯈꯔ ꯁꯨꯗꯣꯛꯄ ꯂꯣꯏ‌‌ꯕꯗꯩ ꯑꯩꯥꯩ ꯑꯗꯨꯝ ꯋꯥꯔꯦ ꯑꯗꯨꯅ ꯑꯗꯒꯤꯗꯤ ꯆꯥꯛ ꯆꯥꯁꯤꯟꯕꯗꯨꯒ ꯀꯩꯒ ꯃꯣꯟꯊꯔꯦ ꯏꯁꯥꯁꯦ ꯑꯗꯨꯅ ꯇꯨꯝꯊꯣꯛꯑꯦ ꯑꯗꯒꯤ ꯄꯨꯡ ꯑꯍꯨꯝ ꯃꯈꯥꯏꯃꯨꯛ ꯇꯥꯕꯗꯨꯗ ꯃꯦꯀꯞ ꯊꯣꯛꯂꯛꯑꯦ ꯑꯩꯗꯤ ꯐꯖꯅ ꯇꯨꯝꯊꯈꯔ ꯖꯥꯠꯅ‌ꯦ ꯍꯧꯁꯨ ꯍꯧꯗ‌ꯣꯔꯛꯇꯔ‌ꯦ ꯀꯅꯥꯝꯇꯅ ꯊꯦꯡꯉꯦ ꯈꯣꯠꯂꯦ ꯀꯥꯏꯅ ꯑꯗꯨꯗꯩꯗꯤ ꯍꯧꯒꯠꯄꯗꯒꯤꯗꯤ ꯌꯦꯟ ꯃꯌꯥꯝꯗꯣ ꯑꯃꯨꯛ ꯅꯨꯡꯗꯥꯡ ꯋꯥꯏꯔꯝꯒꯤ ꯆꯥꯒꯦ ꯊꯛꯀꯦꯅ ꯑꯃꯨꯛ ꯍꯥꯏ ꯂꯩꯔꯝꯃꯦ ꯌꯦꯡꯒꯣꯟꯗ ꯆꯠꯂꯒ ꯑꯃꯨꯛ ꯉꯁꯥꯏ ꯑꯌꯨꯛꯇ ꯇꯧꯕ ꯑꯗꯨꯃꯥꯏꯅ ꯆꯞ ꯃꯥꯟꯅꯅ ꯑꯃꯨꯛ ꯃꯆꯤꯟꯖꯥꯛ ꯍꯥꯞꯄ ꯏꯁꯤꯡ ꯍꯥꯞꯄ ꯑꯃꯨꯛ ꯇꯧꯕꯤꯔꯦ ꯑꯗꯒ ꯑꯗꯩꯗꯤ ꯅꯨꯃꯤꯗꯥꯡ ꯋꯥꯏꯔꯝꯗꯣ ꯑꯃꯨꯛ ꯌꯧꯁꯜꯂꯛꯑꯕꯅꯤꯅ ꯌꯨꯝꯒꯤ ꯏꯃꯨꯡ ꯃꯥꯡꯒꯣꯜ ꯋꯥꯏꯔꯝ ꯇꯥꯁꯟꯗꯅ ꯂꯣꯏꯁꯜꯂꯦ ꯑꯗꯒꯤꯗꯤ ꯅꯨꯃꯤꯗꯥꯡꯒꯤ ꯑꯃꯨꯛ ꯈꯜꯂꯦ ꯅꯨꯃꯤꯗꯥꯡꯁꯤꯅ ꯑꯃꯨꯛ ꯀꯔꯤ ꯏꯟꯁꯥꯡ ꯊꯣꯡꯗꯧꯁꯤ ꯊꯣꯡꯁꯤꯒꯦ ꯍꯥꯏꯅ
ꯑꯣ
ꯅꯨꯃꯤꯗꯥꯡꯁꯤꯁꯨ ꯀꯔꯤ ꯊꯣꯡꯁꯤꯒꯦ ꯀꯔꯤ ꯊꯣꯡꯁꯤꯒꯦꯅ ꯈꯟꯕꯁꯤꯗ ꯉꯁꯥꯏꯗꯣ ꯑꯆꯝꯕ ꯑꯃꯁꯨ ꯌꯥꯎꯔꯦ ꯊꯥꯎꯁꯨ ꯌꯥꯎꯔꯦ ꯆꯥꯕꯅꯤꯅ ꯅꯨꯃꯤꯗꯥꯡꯁꯤꯅ ꯑꯃꯨꯛ ꯏꯔꯣꯟꯕ ꯍꯦꯛꯇ ꯇꯧꯁꯜꯂꯒꯦ ꯁꯣꯏꯕꯨꯝ ꯏꯔꯣꯜꯂꯒꯦꯅ ꯈꯜꯂꯦ ꯑꯩꯅ ꯑꯩꯁꯦ ꯁꯣꯏꯕꯨꯝꯁꯦ ꯌꯥꯝ ꯄꯥꯝꯖꯩꯌꯦꯕ ꯁꯣꯏꯕꯨꯝ ꯏꯔꯣꯟꯕꯁꯦ ꯑꯗꯨꯒꯤ ꯁꯣꯏꯕꯨꯝꯗꯣ ꯕꯖꯥꯔꯗ ꯊꯣꯛꯑꯒ ꯈꯔ ꯂꯧꯔꯨꯔꯦ ꯁꯣꯏꯕꯨꯝꯁꯤꯁꯨ ꯑꯗꯨꯝ ꯀꯩꯅꯣ ꯇꯧꯏꯅꯦ ꯑ ꯑꯗꯨꯝ ꯇꯥꯡꯉꯤꯅꯦ ꯌꯥꯝ ꯍꯣꯡꯕꯗꯣꯏ ꯃꯣꯏꯒꯤ ꯄꯤꯛꯀꯦꯠ ꯄꯤꯛꯀꯦꯠ ꯌꯣꯟꯕꯗꯣ ꯌꯥꯡꯈꯩ ꯌꯥꯡꯈꯩꯅꯤ ꯍꯥꯏꯌꯦ ꯀꯩꯁꯨ ꯑꯗꯨꯅ ꯑꯩꯈꯣꯏ ꯏꯃꯨꯡꯗꯗꯤ ꯆꯥꯒꯦꯅ ꯆꯥꯕꯗ ꯆꯔꯥ ꯑꯅꯤ ꯃꯉꯥꯏꯑꯕ
ꯍꯣꯏꯅꯦ ꯏꯆꯦ
ꯑꯗꯨꯃꯥꯏꯅ ꯇꯧꯔꯒ ꯄꯦꯛꯀꯦꯠ ꯑꯃ ꯂꯧꯔꯨꯔꯒ ꯑꯂꯨꯒ ꯉꯁꯥꯏꯒꯤ ꯑꯌꯨꯛꯇ ꯎꯃꯣꯔꯣꯛ ꯑꯇꯦꯛꯄ ꯂꯧꯔꯛꯄꯗꯨꯒ ꯏꯔꯣꯟꯒꯦꯅ ꯊꯧꯔꯥꯡ ꯇꯧꯔ ꯊꯝꯃꯦ ꯑꯗꯒꯤꯗꯤ ꯌꯦꯟꯁꯤꯡꯗꯨꯁꯨ ꯑꯃꯨꯛ ꯅꯨꯃꯤꯗꯥꯡ ꯇꯥꯁꯜꯂꯛꯑꯕꯅꯤꯅ ꯃꯩ ꯍꯥꯞ ꯍꯥꯞꯄꯤꯗ ꯌꯥꯔꯔꯣꯏꯅ ꯃꯩ ꯑꯃꯨꯛ ꯍꯥꯞꯆꯤꯟꯕꯤꯔꯦ
ꯑꯣ
ꯍꯥ ꯃꯩ ꯍꯥꯞꯆꯤꯟꯕꯤꯔꯦ ꯂꯣꯏꯕ ꯃꯇꯝꯗꯗꯤ ꯆꯥꯛ ꯏꯁꯤꯡ ꯊꯣꯡꯕ ꯃꯇꯝ ꯌꯧꯔꯕꯅꯤꯅ ꯑꯃꯨꯛ ꯆꯥꯛ ꯊꯥꯡꯒꯠꯂꯦ ꯏꯔꯣꯜꯂꯦ ꯑꯗꯣ ꯅꯣꯏꯗꯤ ꯏꯔꯣꯝꯕ ꯁꯣꯏꯕꯨꯝ ꯏꯔꯣꯝꯕꯁꯦ ꯀꯃꯥꯏꯅ ꯂꯣꯟꯒꯦ ꯍꯥꯏꯗꯤ ꯑꯩꯈꯣꯏꯒꯤꯗꯤꯅꯦ ꯑꯩꯅ ꯁꯨꯃꯥꯏꯅ ꯂꯣꯜꯂꯦꯕ ꯑꯩꯈꯣꯏꯒꯤ ꯑꯂꯨ ꯖꯤꯅ ꯇꯣꯉꯥꯟ ꯐꯨꯠꯂꯦꯗꯅ ꯑꯗꯨꯒ ꯁꯣꯏꯕꯨꯝꯁꯤꯃ ꯇꯣꯉꯥꯟꯅ ꯐꯨꯠꯄ ꯍꯥꯏꯗꯤ ꯑꯂꯨꯒ ꯁꯣꯏꯕꯨꯝꯒ ꯁꯨꯃꯥꯏꯅ ꯐꯨꯠꯆꯤꯟꯃꯤꯟꯅꯕꯁꯦ ꯁꯤꯜꯂꯦꯅꯅꯦ ꯍꯥꯏꯗꯤ ꯁꯣꯏꯕꯨꯝꯒꯤ ꯃꯥꯒꯤ ꯑꯁꯤꯟꯕꯗꯣ ꯁꯤꯜꯂꯦꯗꯅ ꯑꯩꯅ ꯁꯣꯏꯕꯨꯝꯁꯦ ꯇꯣꯉꯥꯟꯅ ꯐꯨꯠꯂꯦꯕ ꯑꯅꯤꯁꯦ ꯇꯣꯉꯥꯟ ꯇꯣꯉꯥꯟ ꯐꯨꯠꯄ ꯑꯗꯣ ꯍꯣꯔꯦꯟꯗꯤ ꯁꯣꯏꯕꯨꯝ ꯗꯣ ꯐꯨꯠꯄ ꯂꯣꯏꯔꯀꯥꯟꯗ ꯁꯦꯡꯅ ꯆꯝꯊꯣꯛꯑꯒ ꯑꯂꯨꯗꯨꯒ ꯃꯦꯠꯈꯥꯏꯌꯦꯕ ꯑꯩꯗꯤ ꯅꯣꯏꯗꯤ ꯀꯃꯥꯏꯅ
ꯑꯣ ꯏꯆꯦ ꯑꯩꯈꯣꯏꯗꯤ ꯁꯣꯏꯕꯨꯝꯁꯦ ꯍꯥꯟꯅ ꯐ ꯐꯖꯅ ꯅꯣꯏꯈꯥꯏꯕꯤꯔꯦꯗꯅ ꯊꯨꯝꯁꯤꯒ ꯇꯧꯔꯒ ꯑꯗꯨꯒ ꯊꯨꯝꯁꯤꯒ ꯅꯣꯏꯈꯥꯏꯈꯤꯕꯒꯤ ꯃꯥꯒꯤ ꯃꯆꯨꯝꯁꯦ ꯁꯤꯁꯦ ꯐꯖꯅ ꯀꯪꯅ ꯁꯨꯝꯗꯣꯛ ꯄꯤꯔꯕ ꯑꯗꯨ ꯁꯨꯝ ꯇꯣꯛꯑꯀꯥꯟꯗ ꯍꯥꯏꯗꯤ ꯏꯁꯤꯡ ꯑꯁꯥꯕꯁꯦ
ꯎꯝ
ꯏꯁꯤꯡ ꯑꯁꯥꯕꯁꯤꯅ ꯀꯩꯅꯣ ꯇꯧꯔꯒꯅ ꯆꯥꯝꯃꯒꯅ ꯈꯔ ꯃꯣꯏꯒꯤ ꯑꯁꯤꯟꯕꯒꯤꯗꯣ ꯀꯣꯛꯑꯦ ꯍꯥꯏꯕꯀꯣ ꯑꯗꯨꯒ ꯏꯁꯤꯡ ꯍꯥꯟꯅ ꯆꯥꯝꯊꯣꯛꯄꯤꯔꯅꯤ ꯑꯗꯨ ꯆꯥꯝꯊꯣꯛꯄꯤꯔꯀꯥꯟꯗ ꯑꯃꯨꯛ ꯍꯥꯏꯗꯤ ꯀꯣꯟꯅ ꯏꯁꯤꯡꯗꯨꯗ ꯑꯃꯨꯛ ꯑꯂꯨ ꯀꯩꯀꯥꯒ ꯑꯗꯨꯝ ꯑꯩꯈꯣꯏꯗꯤ ꯑꯗꯨꯝ ꯐꯨꯠꯃꯤꯟꯅꯩꯕ ꯑꯩꯈꯣꯏ ꯏꯆꯦ ꯑꯗꯨꯝ ꯀꯩꯁꯨꯝ ꯁꯤꯟꯕ ꯑꯣꯏꯗꯦꯗ ꯍꯥꯏꯗꯤ ꯑꯪ ꯑꯁꯤꯟꯕꯈꯩꯗꯣ ꯍꯥꯟꯅ ꯊꯨꯝ ꯇꯧꯔꯒ ꯏꯁꯤꯡ ꯑꯁꯥꯕꯗ ꯆꯥꯝꯊꯣꯛꯑ ꯂꯧꯊꯣꯛꯈ꯭ꯔꯕꯅꯤꯅ
ꯑꯣ ꯑꯗꯨꯃꯥꯏꯅ ꯇꯧꯕꯁꯨ ꯁꯤꯟꯕꯗꯤ ꯁꯤꯟꯗꯦꯕꯀꯣ ꯑꯗꯣ ꯑꯩꯅ ꯑꯗꯨꯃꯥꯏꯅ ꯇꯧꯔꯤꯗꯨꯅ ꯑꯩꯈꯣꯏꯒꯤ ꯁꯤꯟ ꯍꯥꯏꯅ ꯏꯁꯤꯡꯅ ꯍꯧꯖꯤꯛ ꯏꯁꯤꯡ ꯑꯁꯥꯕꯗ ꯆꯥꯝꯊꯣꯛꯑꯗꯤ ꯁꯤꯟꯗꯦꯅ ꯍꯥꯏꯕꯗꯣ
ꯑ
ꯑꯗꯨꯗ ꯏꯁꯤꯡ ꯑꯁꯥꯕ ꯑꯗꯨꯃꯥꯏꯅ ꯃꯥ ꯍꯥꯟꯅ ꯇꯣꯉꯥꯟꯅ ꯐꯨꯠꯇꯣꯛꯑ ꯃꯇꯨꯡꯗ ꯆꯥꯝ ꯍꯥꯏꯅ ꯐꯨꯠꯄ ꯂꯣꯏꯔꯀꯥꯟꯗ ꯏꯁꯤꯡ ꯑꯏꯤꯡꯕꯗ ꯑꯗꯨꯃꯥꯏꯅ ꯆꯥꯝꯊꯣꯛꯄꯗꯣ ꯑꯗꯨꯁꯨ ꯁꯤꯟꯗꯦꯅ ꯇꯥꯏꯌꯦꯕ ꯑꯗꯨꯗꯒꯤ ꯑꯩꯁꯨ ꯑꯗꯨꯃꯥꯏꯅ ꯑꯗꯨꯝ ꯇꯧꯈꯤꯕꯅꯦ ꯍꯥꯏꯗꯤ ꯊꯣꯡꯗ꯭ꯔꯤꯉꯩꯗ ꯍꯥꯏꯗꯤ ꯐꯨꯠꯇ꯭ꯔꯤꯉꯩꯗ ꯅꯣꯏ ꯊꯣꯛꯄ ꯈꯣꯠꯄ ꯇꯧꯕꯗꯣ ꯍꯥꯏꯗꯤ ꯅꯣꯏꯕꯗꯣ ꯌꯥꯝ ꯇꯜꯂꯦꯕ ꯍꯥꯏꯗꯤ ꯄꯤꯗꯤꯛ ꯄꯤꯗꯤꯛ ꯅꯩꯕꯗꯣ ꯋꯥꯏꯑꯦꯕ
ꯑꯣꯏ ꯑꯗꯨ ꯅꯩꯕꯗ ꯋꯥꯔꯁꯨ ꯅꯩꯊꯣꯛꯈꯤꯕꯁꯤꯅ ꯍꯦꯟꯅ ꯍꯥꯏꯗꯤ ꯁꯣꯏꯕꯨꯝ ꯍꯥꯏꯁꯤꯗꯤ ꯀꯨꯏꯅ ꯆꯦꯔꯪꯗꯨꯗ ꯌꯣꯝꯖꯔꯒ ꯂꯩꯔꯕꯅꯤꯗꯣ ꯑꯗꯨꯅ ꯍꯥꯏꯗꯤ ꯊꯨꯝꯗꯨꯅ ꯇꯧꯔꯒ ꯐꯖꯅ ꯃꯥꯒꯤ ꯑꯐꯠꯇꯕ ꯀꯩꯀꯥ ꯑꯁꯤꯟꯕ ꯀꯩꯀꯥ ꯇꯣꯂꯧ ꯊꯣꯛꯈꯤꯕꯗꯨꯅ ꯑꯩꯈꯣꯏꯅꯁꯨ ꯍꯦꯛ ꯆꯥꯕꯗ ꯋꯥꯈꯟꯗꯣ ꯂꯨꯝꯃꯦꯕ ꯑꯩꯁꯦ
ꯎꯝ
ꯑꯗꯨ ꯂꯣꯏꯁꯦ
ꯑꯣ ꯑꯗꯨꯗꯤ ꯆꯥꯛꯁꯥꯡ ꯊꯣꯡꯕꯒꯤ ꯃꯑꯣꯡꯁꯦꯀꯣ ꯍꯥꯏꯗꯤ ꯑꯃꯒ ꯑꯃꯒꯁꯦ ꯑꯗꯨꯝ ꯈꯔ ꯈꯔꯗꯤ ꯈꯦꯠꯅꯕ ꯂꯩꯌꯦꯕ
ꯍꯣꯏ ꯏꯆꯦ ꯑꯗꯨꯝ ꯏꯃꯨꯡ ꯑꯃꯒ ꯏꯃꯨꯡ ꯑꯃꯒ ꯈꯨꯇꯣꯡ ꯃꯥꯟꯅꯗꯦ ꯏꯆꯦ
ꯎꯝ
ꯍꯥꯏꯗꯤ ꯁꯝꯅ ꯍꯥꯏꯔꯕꯗ ꯑꯩꯈꯣꯏꯅ ꯁꯧꯒ꯭ꯔꯤ ꯊꯣꯡꯕꯁꯤ ꯀꯩ ꯍꯥꯏꯇꯥꯔꯦ ꯀꯩꯀꯥ ꯐꯖꯅ ꯑꯥ ꯃꯥꯒꯤ ꯃꯆꯟꯒꯗꯣ ꯍꯥꯞꯄꯒ ꯁꯧꯒꯠꯂꯀꯥꯟꯗ ꯁꯧꯔꯤꯕꯗꯨꯝ ꯊꯥꯡ ꯄꯝꯗꯥꯏꯗ ꯊꯛꯅꯕꯁꯨ ꯍꯦꯛ ꯂꯩ ꯑꯗꯣ ꯈꯔ ꯑꯃꯗꯤ ꯃꯥꯒꯤ ꯀꯩꯅꯣ ꯀꯩꯀꯥꯗꯣꯀꯩ ꯏꯆꯝ ꯆꯝꯅ ꯀꯩ ꯍꯥꯏꯇꯥꯔꯦ ꯑ ꯉꯥꯔꯤ ꯀꯩꯀꯥ ꯉꯥꯌꯥꯏꯕꯒ ꯑꯝꯇ ꯊꯥꯛꯇꯕꯤ ꯏꯆꯝ ꯆꯝꯅ ꯍꯥꯏꯗꯤ ꯏꯁꯤꯡꯒ ꯅꯍꯥꯟ ꯀꯩꯅꯣꯗꯨꯒ ꯇꯧꯔꯒ ꯊꯥꯛꯑꯒꯁꯨ ꯊꯣꯡꯅꯩꯑꯕ ꯏꯆꯦ
ꯎꯝ ꯑꯣ ꯑꯣ ꯍꯣꯏꯅꯦ ꯑꯃꯒ ꯑꯃꯒ ꯑꯝꯇ ꯃꯥꯟꯅꯗꯦꯅꯦ ꯇꯧꯔꯤꯁꯦ